ꯑ
ꯀꯗꯧꯔꯕꯝꯃꯤꯅꯣ
ꯑꯩ ꯑꯗꯨꯝ ꯂꯩꯔꯝꯃꯤꯅꯤꯗ ꯅꯣꯡ ꯆꯨꯗ꯭ꯔꯣ ꯅꯣꯏꯗꯤ ꯑꯔꯤꯕ ꯅ ꯍꯥꯏꯗꯣ
ꯍꯣꯏ ꯅꯈꯣꯟꯗꯣ ꯃꯥꯜꯂꯦ ꯑꯩꯅ
ꯑ ꯑꯗꯨ ꯎꯝ ꯄꯔꯩꯇꯦ ꯑꯥ ꯊꯨꯡꯒꯦ ꯊꯨꯡꯒꯦ ꯇꯧꯕꯅꯦꯕ ꯑꯗꯣ ꯒꯨꯂꯤ ꯀꯥꯎꯗꯅ ꯄꯨꯔꯛꯇ꯭ꯔꯦ ꯃꯣꯏ ꯍꯦꯟꯖꯤꯜꯂꯛꯄꯅꯗꯤ ꯈꯪꯉ
ꯎꯝ ꯅꯪ ꯑꯦ ꯅꯍꯥꯟ ꯅꯣꯏ ꯄ꯭ꯔꯥꯛꯇꯤꯀꯦꯜ ꯇꯧꯔꯨꯔꯗꯥꯏꯅꯦ
ꯊꯧꯔ
ꯀꯩ ꯍꯪꯒꯒꯦ
ꯀꯣꯏꯁꯟꯅꯤ ꯄꯔ ꯄꯤꯔꯦ ꯀꯣꯏꯁꯟꯅꯤ ꯃꯁ ꯃꯦ
ꯑꯣ ꯑꯃ ꯈꯨꯝꯗꯣꯏꯕ ꯑꯗꯨ ꯃꯔꯗꯨꯗ
ꯎꯝ ꯑꯗꯨꯒꯅꯦ ꯍꯥꯏꯛ ꯑꯩꯁꯦ ꯑꯩꯁꯦ ꯂꯥꯏꯔꯤꯛ ꯄꯥꯗꯕꯤ ꯆꯠꯂꯦꯕꯀꯣ ꯑꯗꯣ ꯑꯩꯅ ꯏꯔꯝꯕꯗ ꯑꯗꯣ ꯑꯩꯩꯅ ꯑꯦꯛꯖꯥꯝꯗ ꯍꯪꯕꯗꯣ ꯑꯗꯨ ꯍꯪꯉꯦ ꯑꯗꯨꯒ ꯅꯨꯃꯤꯠ ꯍꯟꯕꯅꯦꯕ
ꯑꯥ
ꯑꯗꯨꯗ ꯃꯦꯙꯟ ꯍꯣꯏ ꯃꯦꯙꯟꯗ꯭ꯔꯤꯉꯩꯗ ꯏꯁ ꯁꯦ ꯑꯩꯁꯦ ꯁꯣꯏꯌꯦꯕ ꯍꯥꯏꯗꯤ ꯑꯩꯈꯣꯏꯒꯤ ꯏꯀ꯭ꯋꯦꯁꯟ ꯑꯅꯤ ꯄꯤꯔꯝꯕꯁꯦ
ꯎꯝ
ꯏꯀꯣꯏꯁꯟ ꯑꯅꯤ ꯄꯤꯔꯝꯃꯤꯁꯦ ꯏꯁ ꯍꯥꯏꯔꯒ ꯅꯥꯀꯟꯗ ꯒꯦꯞ ꯂꯩꯍꯜꯂꯒ ꯏꯀꯣꯏꯁꯟ ꯑꯅꯤꯁꯤꯅ ꯆꯞ ꯃꯥꯟꯅꯅ ꯂꯩꯍꯜꯂꯒ ꯑꯃ ꯈꯪꯗꯑꯦ ꯍꯥꯏꯅꯤꯡꯉꯁꯦ
ꯈꯪ ꯈꯉ
ꯏꯁꯤꯅ ꯍꯥꯏꯗꯤ ꯗꯤ ꯏꯁꯁꯤꯅ ꯃꯌꯥꯏ ꯂꯩꯍꯜꯂꯒ ꯃꯌꯥꯏꯗꯣ ꯒꯦꯞꯇꯣ ꯂꯩꯍꯟꯕꯗꯣ ꯈꯔ ꯑꯗꯨꯗ ꯗꯣꯂꯔ ꯁꯥꯏ ꯑꯅꯤ- ꯑꯅꯤ ꯍꯥꯞꯄꯤꯗꯅ ꯑꯩꯖꯦ ꯀꯥꯎ ꯈ꯭ꯔꯦꯕ ꯑꯗꯣꯥꯟ ꯑꯗꯨꯒ ꯑꯩꯁꯦ ꯏ ꯅꯣꯠꯕꯨꯛꯇꯗꯤ ꯏꯗ꯭ꯔꯦ ꯑꯗꯨꯒ ꯑꯩꯒ ꯊꯝꯃꯤꯟꯅꯕ ꯏꯃꯥꯟꯅꯕꯤꯁꯦ ꯃꯥꯒꯥ ꯑꯩꯒꯥ ꯃꯅꯩ ꯑꯗꯣ ꯑꯩꯈꯣꯏꯒꯤ ꯑꯣꯖꯥ ꯌꯥꯝꯗꯕꯅꯤꯅ ꯀꯅꯥꯗ ꯍꯩꯔꯣ ꯀꯅꯥꯗ ꯍꯩꯇꯣꯏꯅꯣ ꯑꯗꯨꯝ ꯈꯪꯉꯦꯕꯀꯣ ꯑꯗꯨꯗꯒꯤ ꯑꯩꯁꯦ ꯈꯔ ꯈ ꯍꯩꯖ ꯇꯥꯔꯁꯨ ꯃꯉꯣꯟꯗ ꯑꯗꯨꯝ ꯍꯧꯖꯤꯛ ꯏꯃꯥꯟꯅꯕꯤꯁ ꯂꯥꯏ ꯍꯩꯕꯒꯤꯅꯦꯕ ꯃꯉꯣꯟꯗ ꯈꯒ ꯌꯦꯡꯕꯗꯣ ꯅꯪ ꯀꯩꯅꯩꯅ ꯁꯤꯜꯂꯤ ꯅꯪ ꯀꯩꯗꯨꯨ ꯁꯤꯜꯂꯤꯗꯣ ꯍꯥꯏꯔꯣ ꯑꯦ ꯉꯁꯥ ꯑꯩꯁꯨ ꯈꯪꯉꯦ ꯁꯨꯝ ꯌꯦꯡꯕꯅꯦꯅ ꯍꯥꯏꯕꯀꯣ ꯑꯗꯣ ꯆꯤꯟ ꯈꯨꯝꯕ ꯀ꯭ꯂꯣꯁ ꯑꯗꯨꯝ ꯑꯣꯏꯅꯕꯒꯤ ꯑꯃ ꯑꯗꯨꯝ ꯈꯨꯝꯕꯤꯗꯣ ꯑꯗ ꯑꯩ ꯑꯩ ꯈꯪꯉꯦ ꯁꯨꯝ ꯌꯦꯡꯕꯅꯤ ꯗꯨꯒ ꯏꯃꯥꯕꯤꯗ ꯍꯟꯅꯥ ꯅꯝꯒꯔ꯭ꯦ ꯑꯗꯨꯒ ꯀꯩꯗꯤ ꯑꯍꯨꯝ ꯃꯦꯠꯅꯤꯡꯉꯥꯏꯕꯨꯗꯤ ꯑꯍꯨꯝ ꯂꯩꯌꯦꯕ ꯑꯩꯈꯣꯏꯗꯤ ꯌꯥꯝꯕꯨꯗꯤ ꯂꯩꯇꯦꯕ ꯑꯗꯣ ꯑꯍꯨꯝꯁꯦ ꯑꯅꯤ ꯑꯃꯥ ꯁꯤꯖꯤꯟꯅꯗ꯭ꯔꯦ ꯑꯗꯨꯝ ꯑꯃꯇꯪ ꯁꯤꯖꯤꯟꯅꯔꯦ ꯑꯗꯣ ꯑꯗꯨꯒ ꯏꯃꯥꯟꯅꯕꯤ ꯂꯣꯏꯒꯔꯦ ꯃꯉꯣꯟꯗꯒꯤ ꯈꯪꯍꯧ ꯌꯦꯡꯉꯛꯑꯣ ꯍꯥꯏꯗꯤ ꯗꯣꯂꯔ ꯁꯨꯥꯏꯅ ꯑꯅꯤ ꯍꯥꯞꯄꯒꯅ ꯁꯨꯃꯥꯏ ꯁꯃꯥꯏꯅ ꯇꯧꯋꯤ ꯗꯣ ꯑꯩꯗ ꯂꯣꯏꯗꯤ ꯆꯨꯝꯃꯦꯕꯀꯣ ꯑꯗꯨꯒ ꯇꯨ ꯑꯥꯏꯁ ꯗꯦ ꯇꯨ ꯇꯨ ꯗꯤ ꯄꯋꯥꯔ ꯇꯨ ꯇꯨ ꯗꯤ ꯄꯋꯥꯔ ꯑꯦꯟ ꯑꯃ ꯌꯥꯎꯕ ꯍꯥꯏꯇꯥꯥꯔꯦ ꯑꯩꯈꯣꯏ ꯏꯀ꯭ꯋꯦꯁꯟꯁꯤꯗ ꯑꯗꯨꯗ ꯇꯨ ꯀꯦꯞ ꯑꯦ ꯇꯨ ꯀꯦꯞ ꯇꯨ ꯍꯥꯏꯅ ꯑꯣꯏꯗꯣꯏ ꯅꯠꯇꯔꯥ ꯀꯦꯔ ꯑꯣꯏꯔꯗꯤ ꯑ ꯗ ꯇꯨ ꯇꯨ ꯗꯤ ꯄꯕꯔ ꯇ ꯇꯨꯗꯤ ꯔ ꯑꯦꯟ ꯍꯥꯏꯅ ꯂꯥꯛꯇꯥꯔꯗꯤ ꯇꯨ ꯀꯦꯞ ꯕ꯭ꯔꯦꯛꯀꯤ ꯁꯦꯀꯦꯟ ꯕ꯭ꯔꯦꯛꯀꯦꯠ ꯂꯩꯔꯒ ꯇꯨ ꯀꯦꯞ ꯑꯦꯛꯁ ꯑꯦꯟ ꯑꯗꯨꯃꯥꯏꯅ ꯂꯥꯛꯇꯣꯏꯅꯤꯅꯀꯣ ꯍꯥꯏꯗꯤ ꯄꯥꯋꯔ ꯗꯨ ꯃꯊꯪ - ꯃꯊꯪ ꯫ ꯀꯥꯞ ꯑꯩꯁꯦ ꯀꯩꯗꯤ ꯀꯥꯎꯈ꯭ꯔꯦꯕ ꯑꯗꯨꯒ ꯅꯥꯀꯟꯗ ꯑꯩꯈꯣꯏꯒꯤ ꯑꯣꯖꯥ ꯁꯥꯊꯤꯕ ꯂꯩꯌꯦ ꯁꯥꯊꯤꯕꯁꯦ ꯃꯥꯒꯤ ꯋꯥꯥꯡꯥꯡꯅꯕ ꯁꯥꯊꯤꯕꯅꯦꯕ ꯀꯩꯁꯨ ꯁꯥꯊꯤꯕ ꯃꯤꯗꯤ ꯅꯠꯇꯦꯕꯀꯣ ꯑꯗꯨꯗ ꯃ ꯂꯩꯔꯦ ꯆꯨꯝꯕꯦ ꯅꯪꯒꯤꯗꯨꯕꯣ ꯆꯨꯝꯕ꯭ꯔꯅꯦ ꯆꯨꯝꯃꯅꯤ ꯑꯗꯨꯝ ꯇꯧ ꯂꯩꯔꯦ ꯑꯗꯨꯒ ꯀꯝꯄꯥꯛ ꯇ ꯌꯦꯒꯔ ꯍꯥꯏꯒ ꯌꯦ ꯇꯥꯗ꯭ꯔꯦ ꯑꯗꯨꯒ ꯃꯥꯅ ꯥꯏꯔ ꯑꯗꯨꯃꯥꯏꯅ ꯇꯧꯋꯅ ꯑꯗꯨꯒ ꯆꯨꯝꯕꯗꯤ ꯆꯨꯝꯃꯝꯃꯦ ꯃꯦꯠꯇꯗꯕꯨꯗꯤ ꯑꯗꯨꯒ ꯄꯦꯄꯔꯗꯕꯨꯗꯤ ꯗꯣꯂꯔ ꯁꯨꯥꯏꯅ ꯍꯥꯞꯄꯝꯗ꯭ꯔꯦ ꯑꯗꯨꯒ ꯁꯥꯔꯗ ꯁꯦꯝꯗꯣꯛꯆꯒꯦ ꯑꯗꯨ ꯁꯦꯝꯗꯣꯛꯆꯒꯦ ꯍꯥꯏꯔꯒ ꯌꯥꯔꯦ ꯌꯥꯔꯦ ꯃꯥꯗꯤ ꯑꯩꯈꯣꯏꯗ ꯀꯩ ꯃꯩꯔꯥ ꯄꯥꯏꯕꯤ ꯃꯩꯔꯥ ꯄꯥꯏ ꯀꯧꯕꯅꯦꯕ ꯌꯥꯔꯦ ꯏꯆꯦ ꯃꯔꯥ ꯕꯥꯥꯏ ꯕꯤꯖꯥ ꯆꯠꯂꯣ ꯅꯣꯏ ꯍꯩ ꯍꯩꯇꯦ ꯍꯥꯏꯕ ꯆꯗꯤ ꯂꯣꯏ ꯈꯪꯉꯦ ꯑꯩꯅ ꯌꯦꯡꯗꯣꯏ ꯌꯥꯔꯦ ꯆꯠꯂꯣ ꯌꯦꯡꯅꯤꯡꯗ꯭ꯔꯦꯦ ꯑꯗꯨ ꯔ ꯆꯉꯂꯦ
ꯑꯩꯈꯣꯏꯒ ꯅꯣꯏꯒꯗꯤ ꯀꯣꯏꯁꯟ ꯃꯥꯟꯅꯔꯛꯇꯧ ꯃꯥꯟꯗꯦ
ꯎꯝ ꯃ ꯑꯣꯏꯗꯔꯅꯤ
ꯎꯝ ꯑꯩꯈꯣꯏꯗꯤ ꯃꯤ ꯇꯔꯦꯠ ꯇꯔꯦꯠꯀꯤ ꯆꯥꯡ ꯑꯩꯈꯣꯏꯗꯣ ꯀꯩꯅꯣ ꯇꯔꯦꯠꯂ ꯀꯩꯅꯣꯝ ꯂꯩꯕꯅꯦꯕ ꯀꯩꯅꯣꯗꯣ ꯇꯔꯦꯠꯂꯣ ꯇꯔꯦꯠ ꯃꯥꯄꯜꯗꯣ ꯇꯔꯥ ꯇꯔꯥꯃꯨꯛ ꯑꯣꯏꯔ ꯃꯥꯜꯂꯤ ꯑꯗꯨꯗꯨꯅ ꯀꯩꯅꯣꯝ ꯂꯩꯕꯅꯦꯕ
ꯎꯝ ꯅꯣꯏꯁꯨ ꯌꯥ ꯃꯟꯒ ꯦ ꯃꯤ ꯏꯌꯥꯝꯗꯨꯒ
ꯇꯔꯥꯗꯨꯒꯤ ꯀꯩꯅꯣ ꯇꯧꯋꯦ ꯇꯔꯥ ꯇꯔꯥ ꯈꯥꯏꯗꯣꯛꯑꯒ ꯇꯧꯗꯣꯏꯔꯥ ꯀꯩꯅꯣ ꯇꯧꯔꯤ
ꯑꯩꯈꯣꯏꯒꯤꯗꯤ ꯑꯩꯈꯣꯏꯒꯤꯗꯤ ꯑꯍꯨꯝ ꯑꯍꯨꯝ ꯂꯩꯖꯩ ꯍꯥꯏꯔ ꯑꯩꯈꯣꯏ ꯃꯤ ꯇꯔꯥꯃꯔꯤ ꯃꯦꯜꯂꯛꯄꯗꯗꯤ ꯌꯥꯗ ꯌꯥꯏꯦꯕ
ꯎꯝ
ꯅꯦ ꯋꯥ ꯃꯁꯤꯡꯗꯧꯗꯤ ꯌꯥꯝꯗꯦꯀꯣ ꯅꯣꯏꯗꯤ ꯅꯣꯏꯗꯤ ꯃꯤ ꯆꯥꯝꯃꯃꯨꯛ ꯂꯩꯗꯥ ꯆꯥꯃ ꯇꯔꯥ ꯆꯥꯃꯇꯔ
ꯌꯥ ꯆꯝꯅꯤ ꯐꯕꯨ ꯌꯥꯅ ꯃꯅꯤ
ꯍꯦ ꯅꯤꯐꯨꯗ ꯍꯦꯜꯂꯝꯃꯣ ꯑꯩ ꯋꯥꯟ ꯐꯤꯞꯇꯤ ꯐꯣꯔꯅꯤ ꯑꯩꯈꯣꯏꯒ ꯄꯨꯂꯞ ꯄꯨꯜꯂꯒ ꯍꯣꯏ ꯆꯥꯝ ꯅꯤꯐꯨ ꯆꯥꯝ ꯅꯤꯐꯨ ꯑꯣꯏꯗꯣꯏꯕ
ꯎꯝ
ꯑꯗꯣ ꯑꯗꯨꯃꯥꯏ ꯑꯣꯏꯔꯛꯄ ꯀꯥꯟꯗꯗꯤ ꯀꯝꯄ꯭ꯌꯨꯇꯔ ꯇꯔꯥ ꯂꯩꯕ ꯍꯥꯏꯗꯤꯦ ꯀꯩꯁꯨ ꯌꯥꯝꯗꯦꯕ ꯐꯦꯁꯤꯂꯤꯇꯤꯁꯇꯨꯗ ꯑꯩꯈꯣꯏ ꯑꯉꯥꯡꯈꯩ ꯍꯟꯗꯛ ꯌꯥꯝ ꯂꯥꯛꯇ ꯂꯥꯛꯇꯕꯅꯦꯕꯀꯣ ꯑꯗꯨ ꯑꯗꯨ ꯃꯅ ꯃꯩ ꯃꯁꯨꯡꯉꯥꯏ ꯇꯝꯗꯣꯏ ꯋꯥꯅꯤ ꯍꯥꯟꯅꯗꯤꯦꯝ ꯗꯦꯝ ꯇꯧꯔꯝꯗ꯭ꯔꯥ ꯑꯗꯤ ꯑꯗꯤꯦꯝ ꯂꯣꯏ ꯆꯠꯅꯕꯅꯤꯅ ꯑꯉꯥꯡꯅ ꯀꯨꯟꯊ꯭ꯔꯥ ꯃꯨꯛꯇꯪ ꯂꯥꯛ ꯂꯥꯛꯑꯦ ꯍꯥꯏꯕꯅꯦꯕ ꯑꯣ ꯑꯦꯗꯃꯤꯁꯟ ꯇꯧꯕꯗꯅ ꯑꯃꯨꯛ ꯊꯥꯔꯇꯤꯟꯃꯨꯛꯇ ꯇꯧꯔꯛꯑꯦ ꯍꯥꯏꯕꯅꯦꯕ ꯑꯗ ꯆꯉ ꯑꯗꯨꯅ ꯌꯥꯔꯤ ꯑꯩꯈꯣꯏ ꯑꯉꯥꯡ ꯇꯔꯥ ꯉꯥꯇꯩ ꯍꯦ ꯑꯩꯠ ꯃꯣꯁꯇ ꯀꯣ ꯑꯃꯃꯥꯡ ꯇ ꯦꯔ ꯂꯧꯅꯤꯡꯗꯦ ꯍꯣꯏ ꯂꯥꯛꯑꯒꯕꯨꯗꯤ ꯂꯧꯅꯤꯗ ꯑꯣꯏ ꯇꯥꯔꯁꯨ ꯍꯦꯟꯅ ꯑꯩꯈꯣꯏꯗꯁꯨ ꯍꯦꯟꯅ ꯅꯨꯡꯉꯥꯏꯕ ꯑꯣꯖꯥꯁꯨ ꯌꯥꯝ ꯌꯥꯝꯗꯕꯅꯤꯅ ꯑꯗꯒꯤ ꯀꯝꯄꯨ ꯀꯩꯁꯨ ꯃꯇꯤꯛ ꯆꯥꯕ ꯆꯥꯗꯕ ꯍꯥꯏꯕ ꯑꯃ ꯂꯩ ꯑꯗꯨꯅ ꯑꯉꯥꯡ ꯇꯔꯥꯍꯨꯝꯗꯣꯏ ꯍꯥꯏꯗꯣ ꯑꯩꯈꯣꯏꯛꯇꯤ ꯌꯥꯔꯦꯅ ꯍꯥꯏꯌꯦꯕꯀꯣ ꯐꯖꯦ ꯐꯔꯦ ꯃꯤ ꯌꯥꯝꯗꯁꯨ ꯀ ꯍ ꯌꯥꯝ ꯊꯤꯅꯅꯨꯡꯉꯒ꯭ꯔꯖꯅꯤ ꯃꯦꯝ
ꯐꯔꯦ ꯐꯔꯦ ꯑꯗꯨ ꯑꯗꯨ ꯂ
ꯀꯁꯨ ꯍꯥꯏꯗꯤꯅꯦ ꯅꯣꯏ ꯍꯥꯏꯕꯅꯤ ꯑꯦꯛꯖꯥꯝ ꯃꯅꯨꯡꯗ ꯅꯣꯏ ꯈꯪ ꯋꯥꯅꯤ ꯀꯩꯁꯨ ꯇꯥꯃꯤꯟꯅꯩ ꯃꯁꯦꯟꯗꯣ ꯀꯩꯁꯨ ꯂꯣꯏ ꯀ꯭ꯂꯣꯖ ꯑꯣꯏꯔꯝꯃꯔꯣꯏꯗꯗꯤ ꯑꯩꯈꯣꯏꯗꯤ ꯑꯃꯒ ꯇꯥꯃꯤꯟꯅꯒꯦꯔꯥ ꯑꯃꯒ ꯇꯥꯃꯤꯟꯅꯒꯦꯔꯥ ꯂꯣꯏꯅꯪ ꯈꯪꯅꯕ ꯉꯥꯛꯇꯅꯤꯅꯀꯣ
ꯎꯝ
ꯅꯨꯡꯉꯥꯏꯕꯗꯣ
ꯑꯦꯛꯖꯥꯝꯗ ꯍꯪꯉꯤꯕ ꯀꯣꯏꯁꯟꯗꯣ ꯑꯗꯨꯝ ꯍꯪꯉꯦꯕꯀꯣ
ꯅꯠꯇꯦꯗ ꯑꯩꯈꯣꯏ ꯑꯩꯅ ꯑꯈꯪꯕꯗ ꯏꯔꯝꯃꯦ ꯍꯥꯏꯕꯅꯤ ꯐꯣꯇꯣ ꯀꯥꯞ ꯊꯥꯕꯤꯔꯛꯀꯦ
ꯊꯥꯕꯤꯔꯛꯑꯣ ꯁꯣꯏ ꯀꯥꯏ ꯍꯁꯇꯅꯦꯅꯦ
ꯑꯩ ꯑꯃꯌꯥꯛ ꯊꯣꯛꯂ ꯄꯩꯁꯥ ꯆꯪꯉꯦꯕꯀꯣ
ꯎꯝ
ꯑꯗ ꯑꯍꯥꯟꯕꯩꯅ ꯐꯣꯔ ꯐꯤꯐꯇꯤ ꯋꯥꯟ ꯍꯧꯖꯤꯛꯀꯤꯁꯤꯅ ꯇ ꯑꯗꯥꯏ ꯑꯣꯏꯕꯅꯦ ꯆꯠꯂꯛꯇ꯭ꯤ ꯆꯠꯂꯛꯇ꯭ꯔꯤ ꯑꯩ ꯍꯧꯖꯤꯛ ꯄ꯭ꯔꯣꯁꯦꯁꯤꯡꯗ ꯂꯩꯔꯤ ꯑꯗ ꯑꯩ ꯉꯁꯤ ꯋꯥꯔꯤ ꯂꯣꯏ ꯁꯥꯟꯒ ꯊꯣꯛꯄꯂ ꯅ ꯑꯩ ꯀꯌꯥ ꯍꯥꯏꯔꯦ ꯁꯥꯟꯅꯈ꯭ꯔꯦ
ꯁꯤꯁꯤꯒ ꯃꯉꯥꯔꯛꯑꯣꯗꯕ
ꯅꯪꯦꯉꯣ ꯇꯔꯄ
ꯎꯝ
ꯑꯩ ꯅꯣꯡꯃ ꯇꯧꯔꯈꯤꯔꯣꯏ ꯇꯔꯔꯕ ꯀꯦꯔ ꯑꯍꯨꯝꯂ ꯕ ꯃꯥꯜ
ꯎꯝ ꯃꯉꯥꯔ ꯇꯧꯈꯦꯪꯅ
ꯃꯍꯔ
ꯎꯝ
ꯇꯧꯔꯕ
ꯇꯔꯨꯛꯂꯅꯦ ꯅꯪ ꯇꯧꯈꯤꯕꯗꯣ ꯑꯃ ꯌꯥꯕ꯭ꯔꯥ ꯌꯦꯡꯒꯦꯅ ꯑꯃꯨꯛꯀ ꯇꯧ
ꯇꯦ
ꯎꯝ
ꯑꯗꯨꯝ ꯌꯥꯗꯧ ꯃꯥꯜꯂꯦ
ꯎꯝ ꯃꯌꯥ ꯂꯧꯧꯗꯤ ꯃꯥꯜꯜꯂꯤꯦ ꯑꯗꯣ ꯈꯪꯗꯦꯅꯦ ꯑꯩꯈꯣꯏ ꯃꯦꯆꯤꯟꯁꯨ ꯁꯥꯟꯅꯁꯦꯅ ꯍꯥꯏꯔꯛꯄꯅꯦ
ꯎꯝ ꯆꯦꯃꯣꯏꯅꯤꯆꯥꯗꯣ ꯑꯩ ꯁꯥꯟꯅꯒꯦ ꯇꯃ
ꯑ ꯎꯝ ꯃꯥꯗꯣ ꯈꯪꯗꯦ ꯉꯁꯥꯏ ꯍꯣꯁꯄꯤꯇꯥꯜ ꯂꯥꯛꯑꯝꯃꯦ ꯍꯥꯏꯔꯣ ꯀꯝ ꯍꯥꯏꯔꯝꯕꯅꯦ ꯑꯩꯉꯣꯟꯗ ꯃꯥꯒ ꯃꯁ ꯀꯔꯥ ꯀꯛꯃꯤꯟꯅꯕꯅꯦꯕ ꯣ ꯄꯨꯊꯔꯣ ꯃꯅꯤꯄꯗ ꯏꯁꯇ꯭ꯔꯣꯅꯤꯌꯥꯗꯨ ꯃꯥ ꯊꯕꯛ ꯌꯥꯝ ꯆꯤꯟꯕꯅꯦ ꯑꯩꯈꯣꯏꯒꯤꯅꯦ ꯒꯦꯝ ꯆꯠꯄꯒꯤ ꯁꯦꯂꯦꯛꯁꯟ ꯇꯧꯕꯒꯤ ꯃꯌꯥꯝ ꯌꯥꯝ ꯆꯠꯄꯅꯦꯕ ꯑꯩ ꯑꯗꯨꯝ ꯁꯥꯟꯅꯗꯦꯕ ꯃꯥꯒꯤ ꯀꯅꯥꯝ ꯁꯥꯟꯅꯗꯕꯅꯦꯕ ꯑꯗꯨꯃꯥ ꯃꯍꯥꯏ ꯇꯨꯔꯦꯜ ꯑꯗꯒꯤ ꯏꯃꯥꯟꯅꯕꯤ ꯈꯔ
ꯆꯦ ꯏꯁꯅꯤꯛꯀꯤꯗꯣ ꯍꯣꯔꯦꯟ ꯆꯦ ꯀꯩꯅꯣ ꯃꯣꯅꯤꯀꯥꯗꯨꯣ ꯌꯥꯗꯣꯏꯅꯤ ꯃꯉꯣꯟꯗ ꯍꯥꯏꯈꯤꯕꯔꯅ ꯇꯧꯋꯏ
ꯎꯝ
ꯃꯤ ꯃꯔꯤꯅꯦꯗꯥꯏ ꯁꯥꯟꯗꯣꯏꯁꯦ
ꯐꯪꯗꯦꯗ ꯑꯥꯔ ꯁꯤ ꯇꯧꯕ ꯌꯥꯔꯤꯉꯩꯃꯛꯇꯪ ꯇꯧꯁꯜꯂꯣ ꯑꯩꯁꯨ ꯑꯗꯨꯝ ꯄꯩꯁꯥ ꯐꯪꯗꯣꯏ ꯇꯧꯔꯤꯁꯤꯅꯦ ꯆꯝꯃꯣ
ꯋꯥꯠ ꯑꯗꯨꯕꯨꯗꯤ ꯑꯁ ꯑꯩꯒꯤꯗꯣ ꯑꯍꯥꯥꯟꯕꯒꯤ ꯑꯍꯥꯟꯕꯒ ꯏꯩꯅ ꯂꯨꯄꯥ ꯆꯥꯡ ꯑ ꯆꯪꯈꯤꯕꯗꯣ
ꯑꯩ ꯆꯦꯁꯤ ꯀꯤꯗ ꯀꯣ ꯇꯧꯒꯦ
ꯑꯍꯝꯕ ꯆꯥꯝꯇꯪ ꯆꯪꯈꯤꯕꯗꯣ ꯑꯩꯅ ꯍꯥꯏ ꯇꯥꯕ ꯑꯗꯨꯒꯤꯁꯨ ꯆꯥꯝꯗꯪꯝꯈꯤꯕꯗꯨ ꯁꯃꯥꯏꯅ ꯇꯧꯅꯦꯕ ꯖꯦꯁꯃꯤꯀꯤꯗ ꯑꯩꯁꯦ ꯑꯅꯤꯔꯛ ꯇꯧꯕꯅꯦꯕ ꯃꯥꯅ ꯑꯗꯨ ꯑꯅꯤꯔꯛ ꯇꯧꯔꯛꯑꯦꯗꯅ ꯑꯗꯨꯒ ꯑꯍꯨꯝ ꯂꯥꯛ ꯁꯨꯕꯗꯣ ꯏꯕꯥꯏꯅꯤꯗꯣ ꯊꯦꯡꯉꯦꯅ ꯀꯣꯟ ꯁꯥꯟꯅꯔꯖꯦꯅ ꯁꯥꯟꯅꯔꯦꯕ ꯑꯗꯨꯒ ꯑꯃꯨꯛ ꯅꯣꯡꯉꯥꯟꯕꯗꯅ ꯑꯃꯨꯛ ꯏꯁꯇꯣꯔꯤꯌꯥꯟ ꯑꯗꯨꯗ ꯇꯧꯕꯅꯦꯕ
ꯑꯥ
ꯑꯗꯨ ꯇꯧꯕꯗ ꯏꯕꯥꯅꯤꯁꯨ ꯀꯨꯏꯅ ꯁꯥꯟꯅꯗꯦꯕ ꯎꯝ ꯃꯤ ꯇꯔꯥ ꯐꯥꯕꯒ ꯊꯝꯃꯦ ꯃ ꯇ ꯇꯔꯥ ꯐꯥꯗ꯭ꯔꯤꯀꯥꯟꯗ ꯃꯣꯏꯒꯤꯗꯣ ꯑꯇꯣꯞꯄꯗꯒꯤ ꯂꯥꯡꯁꯤꯜꯂꯛꯄꯒꯤ ꯃꯤꯅꯠ ꯇꯔꯦꯠ ꯅꯤꯄꯥꯟꯗꯔ ꯀꯩꯅꯣꯃ ꯑꯗꯨꯝ ꯀꯛ ꯈ꯭ꯔꯦ ꯃꯁꯥꯇꯣꯟꯅ
ꯎꯝ
ꯃꯇꯨꯡꯗ ꯏꯄꯥꯅꯤꯗꯣ ꯅꯨꯃꯤꯗꯥꯡꯗ ꯑꯃꯨꯛ ꯁꯥꯟꯅꯕꯗ ꯑꯃꯨꯛ ꯀꯣꯜꯗꯣ ꯇꯧꯕꯗ ꯑꯗꯨꯝ ꯇꯥꯟꯅꯗ꯭ꯔꯦꯗꯅ
ꯎꯝ
ꯑꯗꯨ ꯑꯗꯨꯒꯤꯅꯦꯕ ꯀꯩꯅꯣ ꯇꯧꯗ꯭ꯣꯏꯗꯣ ꯄꯩꯁꯥ ꯀꯩꯅꯣ ꯇꯧꯗ꯭ꯣꯏꯗꯣ
ꯀꯌꯥꯔ ꯐꯤꯁ ꯀꯨꯝꯃꯗ꯭ꯔꯗꯤ ꯅꯨꯡꯉꯥꯏꯗꯧꯅꯤ
ꯌꯥꯐꯤꯁ
ꯎꯝ
ꯑꯩ ꯃꯔꯤ ꯁꯥꯡꯕꯗꯣ ꯑꯣꯏꯅ ꯂꯩꯔꯁꯤꯔꯅ ꯈꯜꯂꯕꯅꯦ
ꯃꯔꯤ ꯎꯝ ꯌꯥꯏ
ꯅꯪ ꯌꯨꯝ ꯂꯩ ꯅꯇ꯭ꯔꯣ ꯆꯇꯦ
ꯂꯩꯇꯦ ꯍꯣꯁꯇꯦꯜ ꯂꯩꯗ
ꯑꯣ ꯃꯤ ꯀꯌꯥꯝ ꯂꯩꯒꯦ ꯍꯣꯁꯇꯦꯜꯗ ꯍꯧꯖꯤꯦ
ꯑꯩꯈꯣꯏ ꯍꯧꯖꯤꯛ ꯃꯣꯏ ꯌꯨꯝ ꯆꯠꯀꯈꯤꯕ ꯀꯨꯛ ꯂꯩꯔꯦ ꯃꯣꯏ ꯑꯍꯨꯝ ꯃꯔꯤ ꯃꯔꯤ ꯃꯉꯥ ꯇꯔꯨꯛ ꯃꯉꯥ ꯇꯔꯨꯛ ꯇꯔꯦꯛ ꯅꯤꯄꯥꯟꯃꯨꯛ ꯂꯩ ꯃꯥꯜꯂꯦ ꯇꯔꯥꯃꯉꯥ ꯁꯨꯕꯅꯦꯕ ꯑꯩꯈꯣꯏ ꯍꯧꯖꯤꯛ ꯍꯣꯁꯇꯦꯜꯒꯤ
ꯎꯝ
ꯑ ꯑꯗꯣ ꯑꯥꯔꯁꯤ ꯑꯩ ꯀꯅꯥꯅ ꯍꯥꯏꯗꯦꯕꯀꯣ ꯁꯤꯗ ꯇꯝꯕꯗꯣ ꯑꯩꯅ ꯍꯥꯏꯁꯦ ꯀ ꯈꯪꯉꯤ ꯅꯪ ꯈꯪꯉꯤ ꯃꯥꯖꯥꯗꯤ ꯈꯪꯗ꯭ꯔꯦꯀꯣ ꯑꯩ ꯃꯥꯒ ꯋꯥꯔꯤ ꯁꯥꯅꯟꯗ ꯀꯨꯏꯔꯦꯕ ꯑꯗꯣ ꯅꯪ ꯀꯂꯥꯀꯥꯔꯗ ꯍꯥꯏ
ꯀꯩꯗꯧꯕ
ꯀꯅꯥ ꯍꯥꯏꯗꯤ ꯍꯥꯏꯕꯒ ꯌꯥꯎꯕ꯭ꯔꯕ
ꯌꯥꯎꯗꯦ ꯑꯗꯨꯒꯤꯁꯨ ꯑꯩꯁꯨ ꯅꯪꯉꯣꯟꯗ ꯍꯥꯏꯒꯦ ꯇꯧꯔꯝꯃꯤ
ꯑꯗꯨꯅ ꯍꯪꯉꯦꯕꯀꯣ ꯑꯩꯁꯦ ꯍꯥ ꯑꯩ ꯁꯅ ꯍꯥꯏꯔꯗꯤ ꯏꯖꯦ ꯑꯃ ꯈꯪꯗꯦ ꯃꯥꯁꯦ ꯌꯥꯝ ꯏꯟꯁꯦꯀ꯭ꯌꯣꯔ ꯑꯣꯏꯖꯕꯒꯤ ꯇꯥꯏꯞ ꯇꯧꯋꯦ ꯖꯤꯕꯤ ꯇꯧꯔꯛꯄ ꯑꯗꯣ ꯑꯩꯁꯦ ꯑꯝꯇ ꯍꯥꯏꯒꯦ ꯈꯜꯂꯤꯅꯤ ꯐꯪꯁꯟ ꯂꯣꯏꯔꯛ ꯇꯥꯔꯁꯨ ꯑꯣꯏꯅꯤꯡꯕ ꯑꯣꯏꯁ ꯑꯗꯨ ꯏꯁꯥꯅ ꯇꯝꯃꯤ ꯄꯣꯠꯇꯨꯗꯤ ꯑꯩꯅ ꯅꯉꯣꯅ ꯍꯥꯏꯒꯦ ꯈꯜꯂꯝꯃꯤꯅ ꯍꯥꯏꯔꯝꯃꯤꯗꯅ
ꯑꯗ ꯑꯩꯁꯨ ꯑꯗꯨꯝ ꯍꯥꯏꯅꯦ ꯑꯩꯈꯣꯏ ꯏꯃꯥ ꯍꯣꯏꯗꯕꯨ ꯍꯥꯏꯗꯦꯅ
ꯑꯩ ꯍꯥꯏꯔꯔꯣꯏ ꯑꯥꯔꯁꯤ ꯃꯉꯣꯟꯗ ꯃꯉꯣꯟꯗ ꯁꯨꯃꯥꯏꯅ ꯍꯥꯏꯕꯁꯦ ꯑꯩ ꯋꯥ ꯑꯃꯥꯡ ꯑꯇꯣꯞꯄ ꯍꯥꯏꯕ ꯑꯃ ꯂꯩꯗꯅꯀꯣ
ꯑꯟ ꯑꯩꯉꯣꯟꯗ ꯑꯩꯉꯣꯟꯗ ꯁꯨꯃꯥꯏꯅ ꯍꯥꯏꯔꯦ ꯅꯪ ꯑꯩ ꯖꯤꯄꯤ ꯑꯩ ꯀꯩꯅꯣ ꯖꯤꯄꯤ ꯇꯝꯅꯦ ꯑꯗꯣ ꯀꯅꯥ ꯀꯅꯥꯗ ꯍꯥꯏꯔꯨꯒꯦ ꯀꯣ ꯑꯩꯅ ꯀꯅꯥꯝ ꯍꯥꯏ ꯁꯤ ꯁꯤꯗ ꯀꯩꯗꯧꯔꯒꯦꯅ ꯍꯥꯏ ꯑꯗꯨꯒ ꯌꯥꯔꯦ ꯌꯥꯔꯦ ꯖꯣꯁꯤꯅ ꯍꯪꯉꯛꯄ ꯑꯩ ꯅꯠꯇꯦ ꯍꯥꯏꯕ ꯑꯩꯈꯣꯏ ꯑꯩꯈꯣꯏꯅ ꯀꯩ ꯀꯩ ꯀꯥꯟꯅꯗꯧꯔꯤꯒꯦ ꯍꯥꯏꯕ ꯑꯗꯨ ꯍꯥꯏꯔꯒ ꯑꯗꯩ ꯊꯥꯖꯗꯕꯩ ꯃꯑꯣꯡꯗꯖꯨ ꯇꯧꯗ꯭ꯔꯣ ꯃꯥꯏ ꯋꯥ ꯈꯨꯉꯥꯡꯗꯨꯗꯤ
ꯑꯗꯨꯗꯒꯤ ꯅꯍꯥꯟ ꯍꯥꯏꯔꯨꯒꯦꯒ ꯍꯥꯏꯔꯛꯑꯦꯕꯀꯣ ꯑꯩꯩꯅ ꯑꯩ ꯃꯦꯁꯦꯖ ꯄꯥꯔꯛꯀꯦꯁꯦ ꯃꯥ ꯑꯩꯉꯣꯟꯗ ꯖꯣꯁ ꯑꯦꯔ ꯈꯂꯛꯑꯣꯀꯣ ꯅꯪ ꯈꯔ ꯇꯧꯔꯛꯑꯣ
ꯑꯣ ꯀꯥꯗꯦ ꯀꯥ ꯀꯥ ꯇ
ꯑ
ꯂꯨꯄꯥ ꯆꯥꯝꯃ